ꯑ
ꯇꯕ꯭ꯔ
ꯄꯥꯏꯦ ꯅꯉꯔꯤꯕ
ꯅꯨꯡꯉꯥꯏꯔꯤꯌꯦ ꯅꯪꯗꯤ
ꯑꯩꯁꯨ ꯅꯨꯡꯉꯥꯏꯔꯤ
ꯀꯔꯤ ꯀꯔꯤ ꯇꯧꯔꯒ ꯂꯩꯕ꯭ꯔꯣ ꯍꯟꯗ ꯍꯟꯗꯛꯁꯦ
ꯇꯃꯒꯆꯥꯥꯕꯒ ꯑꯗꯨꯝ ꯂꯩ
ꯑꯁ ꯅꯪꯁꯤꯗꯤ ꯑꯩꯒ ꯆꯝꯕꯅ ꯍꯥꯏꯅ ꯑꯩꯁꯨ ꯇꯨꯡꯃꯤ ꯒ ꯆ ꯒ ꯅꯨꯡꯉꯥꯏꯇ꯭ꯔꯣꯁꯤꯅ
ꯅꯨꯡꯉ ꯀꯣꯂꯦꯜꯁ ꯈꯁꯤ ꯌꯥꯗꯦ
ꯑꯗꯣ ꯑꯩꯗꯤ ꯇꯨꯝꯃꯒ ꯆꯥꯕꯒ ꯂꯩꯕꯒꯤ ꯌꯥꯝꯅꯣꯏ ꯈꯜꯂꯦ ꯍꯟꯗꯛꯁꯦ
ꯅꯪꯗꯤ ꯅꯣꯏꯗ꯭ꯔꯣ
ꯈꯤꯇꯪ ꯉꯥꯏꯈꯠꯂꯦ
ꯑꯁ ꯈꯤꯇꯪ ꯈꯜꯂꯣ ꯐꯩꯅꯦ ꯑꯩꯗꯤ ꯌꯥꯝ ꯅꯨꯡꯉꯥꯏꯈ꯭ꯔꯦ ꯍꯥꯟꯅꯗꯒꯤ ꯍꯥꯏꯔꯗꯤ ꯗꯤꯁꯝ ꯎꯝ
ꯆꯥꯛ ꯊꯣꯡꯕꯣ ꯅꯪꯗꯤ
ꯊꯣꯡꯗ꯭ꯔꯤꯌꯦ ꯅꯪꯗꯤ ꯊꯣꯉꯕꯣ
ꯀꯣꯏ ꯔꯦꯗ
ꯑꯁ ꯊꯕꯛ ꯌꯥꯝ ꯐꯩꯀꯣ ꯀꯔꯤ ꯍꯦꯟꯖꯥꯡ ꯊꯣꯡꯉꯒꯦ
ꯑ ꯂꯨꯒ ꯍꯋꯥ
ꯑꯣ ꯍꯥꯎꯥꯎꯅꯤ ꯍꯥꯎꯅꯤ ꯑꯩꯗꯤ ꯊꯣꯡ ꯈꯔꯣꯏ ꯍꯔꯦꯟ ꯂꯥꯝꯃ ꯀꯥꯟꯗ ꯊꯣꯡꯒꯅꯤ
ꯅꯅꯨꯡ ꯇꯗ꯭ꯔꯣꯅꯣ ꯏꯦ
ꯅꯣꯡ ꯇꯥꯏꯌꯦ ꯌꯥꯝ ꯀꯥꯟ ꯅ ꯇꯥꯏꯌꯦ ꯉꯁꯤ ꯅꯅꯁꯨ ꯇꯥꯕ꯭ꯔꯣ ꯅꯪ ꯇꯥꯕꯁꯦ ꯅꯨꯡꯉꯥꯏꯀꯣ
ꯇꯨꯝꯝꯕ ꯅꯨꯡꯉꯥꯏ
ꯍꯣꯏ ꯎꯗꯥꯝꯁꯨꯣ ꯇꯥꯗꯤ ꯐꯃꯤ ꯂ ꯇꯨꯝꯃ ꯅꯨꯡꯉꯥꯏꯅꯕ
ꯑꯗꯟꯅꯦ
ꯇꯥꯗꯗꯤ ꯃꯥꯥꯟꯅꯤ ꯃꯥꯂꯦ ꯑꯁ ꯀꯣꯏꯗꯗꯤ ꯅꯣꯏꯗꯗꯤ ꯃꯥꯟꯗ꯭ꯔꯣ
ꯍ
ꯅꯣꯡ ꯇꯥꯗꯣꯏꯗꯤ ꯃꯥꯜꯂꯦ ꯍꯥꯏꯕ ꯍꯣꯔꯦꯟꯁꯦ
ꯑꯗꯨꯝ ꯌꯨꯝꯗ ꯂꯩꯕ꯭ꯔꯥ ꯅꯪꯗꯤ
ꯑꯗꯨꯝ ꯌꯨꯝꯗ ꯂꯩꯌꯦ ꯃꯄꯥꯟꯁꯨ ꯊꯣꯛꯇꯦ ꯃꯗꯤ
ꯑꯩꯁꯣ ꯆꯃꯅ ꯏꯗ
ꯑꯣ ꯕꯖꯥꯔ ꯆꯠꯃꯤꯟꯅꯁꯦ ꯅꯣꯡꯃ
ꯑꯥ
ꯅꯣꯡꯃ ꯕꯖꯥꯔ ꯆꯠꯃꯤꯟꯅꯁꯦ ꯍꯥꯏꯕ
ꯑꯣ ꯌꯥꯑ ꯑꯥ
ꯦꯟ ꯍꯦꯟ ꯈꯗ ꯆ
ꯀꯏꯔꯦ ꯎꯗꯕ
ꯊꯦꯡꯅꯁꯦ ꯑꯗꯨꯒ ꯁꯦꯀꯦꯟ ꯍꯦꯟ ꯈꯟꯕ ꯆꯠꯁꯦꯀꯣ ꯑꯗꯀꯦꯟꯦ ꯌꯥꯝ ꯌꯥꯝ ꯑꯩ ꯀꯨꯏꯔꯦ ꯈꯟꯕ ꯈꯟꯗꯕ ꯍꯣꯏ ꯅꯣꯡ
ꯄꯗꯕ ꯀꯨꯣꯏꯔꯦꯕ
ꯍꯣꯏ ꯅꯣꯡꯃ ꯁꯦꯀꯦꯟ ꯍꯦꯟ ꯑꯥ ꯌꯦꯡꯃꯤꯟꯅꯁꯦ ꯅꯣꯡꯃ ꯀꯣꯏꯕ ꯆꯠꯁꯦ ꯑꯗꯨꯒ ꯑꯩꯈꯣꯏꯗꯁꯨ ꯂꯥꯛꯑꯣ ꯀꯣꯏꯕ
ꯍ ꯏꯂꯀꯦ ꯁꯪꯕꯒꯥꯟꯗ
ꯍꯣꯏ ꯁꯤꯡꯖꯨ ꯆꯥꯁꯦ ꯂꯥꯛꯑꯣ ꯀꯣꯂꯦꯖ ꯆꯠꯇꯕꯅꯤꯅ ꯁꯪꯉꯝꯅꯤꯗ ꯍꯟꯗꯛꯇꯤꯀꯣ
ꯑꯥ
ꯑꯗꯨꯝ ꯂꯩꯕꯅꯦ ꯂꯥꯛꯑꯣ ꯇꯥꯕ꯭ꯔꯣ ꯍꯜꯂꯣ
ꯑ ꯇꯥꯏ
ꯑꯗꯣ ꯀꯔꯝꯕ ꯍꯥꯟꯅ ꯇꯧꯁꯤꯔꯣ ꯍꯥꯏꯔꯛꯑꯣ ꯀꯣꯏꯕ ꯍꯥꯟꯅ ꯆꯠꯁꯤꯔꯥ ꯁꯦꯀꯦꯟ ꯍꯦꯟ ꯍꯥꯟꯅ ꯈꯟꯕ ꯆꯠꯁꯦ
ꯌꯥꯏ ꯌꯥꯏ ꯍꯥꯏꯒꯅꯤꯦ
ꯑꯗꯨꯗꯤ ꯁꯦꯀꯦꯟ ꯍꯦꯟ ꯈꯟꯕ ꯆꯠꯁꯦ ꯍꯥꯟꯅ ꯐꯖꯕ ꯊꯣꯛꯄ ꯃꯐꯝ ꯈꯪꯕ꯭ꯔꯣ ꯅ ꯒꯥ ꯃꯄꯥ ꯅꯠꯇꯕ ꯑꯇꯣꯞꯄꯗ
ꯈꯪꯗꯦꯗ
ꯑꯁ ꯑꯩ ꯑꯩ ꯈꯣꯡꯎꯞ ꯐꯖꯕ ꯈꯣꯡꯎꯞ ꯈꯣꯡꯎꯞꯁꯨ ꯄꯥꯝꯕ
ꯑꯣ
ꯈꯣꯡꯎꯞꯁꯦ ꯁꯦꯀꯦꯟ ꯍꯦꯟꯁꯦ ꯀꯗꯥꯏ ꯀꯗꯥꯏꯗ ꯐꯪꯕ꯭ꯔꯥ ꯀꯣ ꯅꯪ ꯈꯪꯗ꯭ꯔꯣ
ꯈꯪꯗꯤꯌꯦ ꯑꯩꯗꯤ ꯆꯠꯇꯕꯒꯤ
ꯑꯁ ꯂꯣꯏꯕꯦꯔ ꯅꯪꯁꯨ ꯅꯪ ꯂꯩꯕꯗꯣ ꯕꯖꯥꯔ ꯃꯅꯥꯛꯇ ꯅꯠꯇ꯭ꯔꯣ
ꯃꯠꯇꯦ
ꯏꯁ ꯕꯖꯥꯔꯗꯒꯤ ꯌꯥꯝ ꯂꯥꯞꯄ꯭ꯔꯣ
ꯎꯝ ꯌꯥꯝꯂꯄꯦ
ꯑꯣ ꯑꯩꯗꯤ ꯅꯪ ꯕꯖꯥꯔ ꯃꯅꯥꯛꯇ ꯂꯩꯕ꯭ꯔꯥ ꯈꯟꯕꯅꯤꯅꯦ
ꯅꯪꯗꯦ
ꯑꯩꯗꯤ ꯈꯨꯟꯗ ꯂꯩꯌꯦ
ꯑꯣꯅꯨꯡꯥꯏꯔꯝꯒꯅꯤꯗꯦ
ꯌꯥꯝ ꯅꯨꯡꯉꯥꯏꯌꯦ ꯂꯥꯛꯑꯣ ꯑꯗꯨꯅꯦ ꯑꯩꯅ ꯅꯪꯕꯨ ꯀꯣꯏꯕ ꯂꯥꯛꯑꯣ ꯍꯥꯏꯔꯤꯁꯦ ꯂꯥꯛꯑꯣ ꯂꯧꯕꯨꯛꯇ ꯄꯨꯕꯤꯒꯦ
ꯈꯔꯣꯏ ꯈꯨꯨꯟꯕ꯭ꯔꯥ
ꯆꯦ ꯍꯟꯗꯛ ꯅꯣꯡ ꯇꯥꯔꯗꯤ ꯊꯕꯛ ꯈꯔꯛ ꯊꯣꯛꯂꯛꯀꯗꯕ
ꯆꯔꯣꯏꯒꯨꯝꯕ ꯆꯠꯅꯤꯡꯉꯦ ꯑꯩꯗꯤ
ꯆꯠꯁꯦꯗꯣ ꯂꯥꯛꯑꯣ ꯑꯩꯈꯣꯏꯅ ꯂꯥꯛꯑꯗꯤ ꯊꯔꯣꯏ ꯈꯨꯟꯕ ꯆꯠꯄ ꯐꯪꯒꯅꯤ ꯃꯤꯔꯥꯡ
ꯃꯣꯏꯒꯤ ꯌꯨꯝ ꯃꯐꯝꯁꯨ ꯈꯪꯗꯦ ꯑꯩꯗꯤ
ꯍꯥ
ꯅꯣꯏꯒꯤ ꯌꯨꯝ ꯃꯐꯝꯗꯣ ꯑꯗꯨꯁꯨ ꯈꯪꯗꯦ ꯍꯥꯏꯕ
ꯑꯗꯣ ꯑꯩ ꯄꯨꯕꯤꯒꯦ ꯏꯕꯥꯅꯤ ꯆꯠꯃꯤꯟꯅꯔꯁꯦ
ꯂꯧꯕ ꯂꯥꯛꯄ ꯌꯥꯏꯅ ꯅꯪ ꯕꯖꯥꯔ ꯐꯥꯎꯗꯤꯌꯦ
ꯍꯣꯏ ꯑꯩꯈꯣꯏꯅꯤ ꯕꯖꯥꯔꯗ ꯊꯦꯡꯅꯔꯁꯦ
ꯑꯝ
ꯁꯃꯨꯍ ꯃꯀꯣꯟꯗ
ꯑ ꯑꯗꯨꯗꯨꯗ ꯊꯅꯔꯁꯨꯒ
ꯑꯗꯨ ꯃꯐꯝꯗꯨꯅ ꯈꯔ ꯈꯪꯉꯅꯤ
ꯎꯝ
ꯑꯩ ꯕꯖꯥꯔ ꯂꯥꯛꯄ ꯀꯥꯟꯗ ꯍꯥꯏꯔꯛꯀꯦꯀꯣ
ꯑꯥ ꯍꯣꯏ ꯌꯥꯔ
ꯑꯗꯨꯗꯤ ꯑꯩ ꯕꯖꯥꯔ ꯂꯥꯛꯄ ꯀꯥꯟꯗ ꯍꯥꯏꯔꯛꯀꯦ ꯅꯪ ꯊꯣꯛꯂꯛꯑꯣꯀꯣ
ꯍ ꯐꯣꯟꯗ ꯋꯥꯔꯤ ꯁꯥꯟꯅꯕꯒꯤꯀꯣ ꯅꯨꯄꯥ ꯑꯃ ꯌꯦꯡꯉꯒꯥꯟ ꯏꯔ ꯀꯜꯁ ꯍꯥꯈꯤꯗ ꯍꯉꯣꯟꯗ
ꯀꯔꯤ ꯄꯥꯝꯕꯒꯤꯅꯣ ꯃꯥ ꯃꯤ ꯐꯣꯟ ꯇꯧꯔꯒ ꯂꯩꯕ ꯑꯇ ꯎꯖꯤ ꯆꯂ ꯅꯪ ꯃꯁꯛ ꯐꯖꯕꯒꯤ ꯑꯣꯏꯔꯕꯅꯦ ꯑꯩ ꯈꯪꯉꯦ
ꯑꯁꯦꯡꯕꯅꯦ ꯅꯨꯄꯥꯁꯤꯡꯅ ꯅꯣꯛ ꯅꯛꯄꯗꯣ ꯅꯁꯛ ꯐꯖꯕꯒꯤꯅꯦ ꯃꯤꯗꯤ ꯁꯛ ꯐꯖꯕꯅꯤꯅꯀꯣ ꯗꯤꯃꯥꯟ ꯌꯥꯝ ꯂꯩꯕ ꯃꯥꯜꯂꯤꯀꯣ ꯅꯨꯄꯥ ꯌꯥꯝ ꯍꯥꯏꯔꯛꯄ ꯃꯥꯜꯂꯦ ꯍꯟꯗꯛꯁꯦ ꯀꯣꯏꯗꯦꯗ ꯀꯗꯥꯏꯒꯤ ꯉꯍꯥꯟ ꯉꯍꯥꯟ ꯀꯨꯏꯗ꯭ꯔꯤꯌꯦ ꯑꯩ ꯇꯣꯡꯅꯈꯤꯕ
ꯑꯁ ꯊꯥꯖꯗꯦꯗ
ꯑꯁꯦꯡꯕꯅꯦ ꯉꯍꯥꯟ
ꯀꯩꯒꯤ ꯇꯣꯛꯅꯔꯤꯕ
ꯈꯪꯗꯦꯗ ꯃꯔꯝꯁꯨ ꯐꯖꯅ ꯑꯗꯨꯝ ꯀꯔꯤꯔ ꯈꯪꯗꯦ ꯈꯟꯅꯔꯒ ꯑꯗꯨꯝ ꯇꯣꯛꯈ꯭ꯔꯦ
ꯕꯤꯠ ꯂꯩꯇ꯭ꯔꯦ ꯑꯗꯨꯒꯤ ꯑꯩ ꯀꯣꯏꯅꯤꯡꯗ꯭ꯔꯦ ꯍꯧꯖꯤꯛ ꯑꯝꯇ
ꯄꯥꯎ ꯐꯥꯎꯂꯛꯇ꯭ꯔꯣ ꯅꯄꯥꯗꯨꯗꯤ
ꯐꯥꯎꯔꯛꯈꯤꯗ꯭ꯔꯦ ꯉꯍꯥꯟ ꯉꯔꯥꯡ ꯐꯥꯎꯗꯤ ꯐꯥꯎꯔꯛꯄꯅꯦꯕ ꯑꯩꯅ ꯄꯥꯏꯈꯠꯄꯤꯗ꯭ꯔꯕ ꯀꯣꯏꯅꯤꯡꯗꯦ ꯑꯗꯨ ꯄꯥꯥꯗꯣ ꯁꯥꯎꯈ꯭ꯔꯗꯤ ꯌꯥꯝ ꯐꯠꯇꯦꯕ ꯃꯥꯒꯤ ꯃꯆꯤꯡ ꯑꯃ ꯂꯩꯌꯦ ꯑꯗꯨ ꯑꯩ ꯌꯥꯝ ꯄꯥꯝꯗꯦ ꯁꯥꯎꯔꯦꯟꯅꯕꯣ ꯑꯗꯨꯃꯥꯢꯅ
ꯑꯗꯨ ꯍꯗꯛꯁꯤ ꯌꯥꯝꯁꯥꯏ ꯀꯣ
ꯍꯣꯏ ꯑꯗꯣ ꯅꯪꯗꯤ ꯅꯨꯄꯥ ꯀꯣꯏꯕ꯭ꯔꯣ ꯀꯣꯏꯔꯝꯒꯅꯤ ꯅꯪ ꯀꯏꯕꯅꯤꯗ ꯅꯍꯟꯗꯤ
ꯑ
ꯁꯦꯁ ꯑꯅꯤ ꯑꯍꯨꯝꯒ ꯀꯣꯢꯕ ꯃꯥꯂꯦ
ꯎꯝ ꯅꯤ ꯑꯍꯨꯝ ꯀꯣꯏꯕ ꯉꯝꯗꯦ ꯑꯃꯈꯛꯇꯅꯤ
ꯉꯥꯏ ꯊꯃꯨꯍꯦ ꯑꯃ ꯑꯃ ꯌꯥꯗ꯭ꯔꯁꯨ ꯑꯃ ꯁꯤꯟꯅꯕ
ꯑꯁ ꯇꯜꯂꯦ ꯑꯗꯨꯒꯨꯝꯕꯗꯣ ꯈꯪꯂꯛꯂꯗꯤ ꯍꯍꯍ
ꯀꯣꯏ ꯊꯣꯛꯑꯣ ꯀꯕꯤꯔꯣ ꯈꯪꯁꯨ ꯈꯪ ꯑꯣꯏ
ꯅꯪ ꯂꯩꯗꯕ ꯑꯣꯏꯅ ꯀꯣꯏꯔꯨꯗ
ꯑꯩ ꯂꯩ ꯑꯁ ꯑꯩ ꯇꯣꯛꯅꯈꯤꯕ ꯀꯨꯏꯗ꯭ꯔꯤꯌꯦ ꯑꯗꯨꯒꯤꯅꯦ ꯍꯧꯖꯤꯛ ꯃꯤ ꯑꯇꯩꯁꯨ ꯍꯥꯏꯔꯛꯇ꯭ꯔꯤꯗ ꯍꯥꯏꯔꯛꯑꯀꯥꯟꯗ ꯌꯦꯡꯉꯒ ꯑꯃꯨꯛ ꯀꯣꯢꯅꯤ
ꯊꯤꯕ ꯍꯧꯔꯣ ꯌꯨꯝ ꯄꯥꯟꯕ ꯃꯇꯝ ꯌꯧꯒꯗꯧꯔꯦ
ꯑꯁ ꯅꯪ ꯂꯩꯕ ꯍꯥꯟꯅ ꯄꯥꯟ ꯊꯣꯛꯈ꯭ꯔꯣ ꯑꯩꯈꯣꯏꯗꯤ ꯂꯩꯇ꯭ꯔꯤꯌꯦ ꯑꯗꯣ ꯅꯪ ꯂꯨꯍꯣꯡꯕꯗ ꯑꯩꯕꯨ ꯀꯧꯕ ꯀꯥꯎꯕꯅꯨꯀꯣ
ꯍꯣꯏ ꯀꯥꯎꯔꯣꯏꯗ
ꯀꯥꯎꯒꯅꯨ ꯑꯩ ꯂꯥꯛꯇꯣꯏꯅꯦ ꯅꯪꯒꯤ ꯅꯨꯄꯥ ꯃꯆꯥ ꯌꯦꯡ
ꯊꯣꯡꯕ ꯊꯝꯒꯦ ꯅꯪꯕꯨ
ꯆꯂꯣ ꯍ ꯀꯔꯤ ꯑꯩ ꯆꯥꯛ ꯊꯣꯡꯕ ꯂꯥꯛꯇꯣꯏ ꯅꯠꯇꯦ ꯅꯪ ꯅꯪꯕꯨ ꯌꯦꯡꯕ ꯂꯥꯛ ꯑꯩꯅꯦ ꯅꯣꯏ ꯅꯨꯄꯥꯒ
ꯅꯣꯢ ꯁꯥꯢꯒ ꯂꯥꯛꯑꯣ ꯗꯨꯗꯦ ꯑꯗꯨ ꯃꯇꯝꯗꯗꯤ ꯂꯩꯒꯗꯕ ꯃꯥꯜꯂꯦꯗꯅ
ꯍꯣꯏ ꯅꯪ ꯆꯍꯤ ꯀꯌꯥ ꯂꯩꯈꯤꯗꯣꯏꯅꯣ
ꯀꯨꯏꯔꯔꯣꯏꯗ
ꯈꯔ ꯀꯨꯏꯔꯗꯤ ꯂꯩꯕꯁꯨ ꯌꯥꯕ ꯑꯗꯨꯗꯤ ꯇꯝꯕ ꯉꯝꯗꯦꯍꯦ
ꯎꯝ
ꯑꯗꯣ ꯅꯪ ꯅꯨꯄꯥꯒ ꯅꯪꯒ ꯆꯍꯤ ꯀꯌꯥꯝ ꯈꯦꯠꯅꯕ꯭ꯔꯣ
ꯑꯅꯤ
ꯑꯅꯤ ꯈꯛꯇ ꯑꯁ ꯐꯔꯦꯗꯥ ꯑꯗꯨ ꯅꯁꯨ ꯀꯣꯏ ꯌꯥꯝ ꯍꯦꯟꯃꯜꯂꯁꯨ ꯇꯜꯂꯦ ꯍꯥꯟꯅ ꯅꯪꯒꯤ ꯅꯨꯄꯥꯅ ꯍꯥꯟꯅ ꯍꯅꯨꯒꯅꯤ
ꯎꯝꯝ
ꯅꯪ ꯅ ꯂꯩꯁꯥꯕꯤꯗꯧ ꯂꯩꯔꯒ ꯅꯪꯒꯤ ꯅꯨꯄꯥꯅ ꯍꯅꯨꯔꯗꯤ ꯇꯟꯗ꯭ꯔ‌ꯣ ꯃꯤ ꯃꯃꯥꯡꯗ
ꯆꯍꯤ ꯀꯌꯥ ꯁꯨꯔꯒꯦ ꯅꯪꯗꯤ ꯆꯍꯤ ꯀꯌꯥ ꯁꯨꯔꯒꯦ ꯅꯪꯗꯤ
ꯀꯨꯟꯃꯔꯤ ꯅꯪꯗꯤ
ꯆꯞ ꯃꯅꯩꯗ
ꯏꯁ
ꯑꯁꯦꯡꯕꯅꯦ
ꯍ‌ꯣ ꯌꯥ ꯌꯥꯔꯅꯦ ꯑꯗꯣ ꯃꯥꯟꯅꯕꯗ‌ꯣ ꯐꯥꯔ‌ꯦꯅꯤ ꯅꯪ ꯀꯔꯤ ꯀꯔꯤ ꯇꯧꯔꯒ ꯂꯩꯕꯔ‌ꯣ ꯅꯪ
ꯀꯔꯤꯁꯨ ꯇꯧꯗ‌ꯦꯗ ꯀ‌ꯣꯂꯦꯖ ꯀꯥꯕꯁꯨ ꯌꯥꯗ꯭ꯔꯦ ꯍꯣꯏ ꯌꯦꯡꯗꯦ ꯑꯩꯗꯤ ꯅꯪ ꯌꯦꯡꯕ꯭ꯔꯣ
ꯌꯦꯡꯉꯦ ꯑꯩꯗꯤ ꯌꯦꯡꯉꯣ ꯅꯪ ꯌ‌ꯦꯡ ꯌꯦꯡꯅꯤꯡꯗ꯭ꯔꯣ
ꯌꯦꯅꯤꯡꯕ ꯐꯥꯎꯗ‌ꯦ ꯎꯝ
ꯑꯁ ꯂꯣꯏꯔꯦꯗ ꯌꯦꯡꯉꯣ ꯌꯥꯝ ꯅꯨꯡꯉꯥꯏꯕꯅꯦ ꯍꯟꯗꯛ ꯑꯩ ꯕꯣꯜ ꯌꯦꯡꯕꯒꯤ ꯑꯁ ꯐꯖꯅ ꯇꯨꯝꯗ꯭ꯔꯦ
ꯎꯝ ꯅꯣꯏꯕꯗꯣ ꯍꯟꯊꯔꯅꯤ ꯑꯗꯨꯗꯤ
ꯅꯣꯏꯕꯗ‌ꯣ ꯁꯨꯡꯍꯟ ꯍꯟꯗꯦ ꯊꯦꯡꯅ ꯇꯨꯝꯃꯁꯨ ꯆꯥꯔꯒ ꯑꯃꯨꯛ ꯅꯨꯡꯊꯤꯟꯗ ꯐꯖꯅ ꯇꯨꯝꯕꯅꯤꯅꯅ ꯅꯨꯡꯗꯥꯡꯗ ꯇꯨꯝꯗ꯭ꯔꯁꯨ
ꯎꯝ
ꯈꯪꯗ꯭ꯔꯦ ꯑꯩꯁꯦ ꯑꯁ ꯑꯩꯒꯤ ꯍꯛꯆꯥꯡꯁꯦ ꯅꯣꯏꯕ ꯌꯥꯝ ꯄꯥꯝꯕ ꯃꯥꯜꯂꯦ
ꯋꯥꯀꯤꯡ ꯆꯠꯂ‌ꯣ ꯑꯗꯨꯗꯤ
ꯋꯥꯛꯀꯤꯡ ꯆꯠꯅꯕꯁꯨ ꯏꯊꯟꯇ ꯇꯜꯂꯦ ꯏꯃꯥꯟꯅꯕꯤꯁꯤꯡꯁꯨ ꯈꯨꯟꯗ ꯑꯝꯇ ꯂꯩꯇꯦꯕ ꯂ‌ꯣꯏꯅ ꯃꯄꯥꯟꯗ ꯂꯩꯅꯩꯑꯕ ꯑꯗꯨꯒꯤ ꯏꯊꯟꯇ ꯑꯣꯏꯕꯒꯤ ꯈꯨꯟꯗꯁꯨ ꯑꯁ ꯅꯨꯡꯉꯥꯏꯇꯦꯗ ꯂꯩꯕ
ꯎꯝ
ꯑꯣ ꯈꯨꯠꯅꯁꯨ ꯏꯃꯥꯟꯅꯕꯤꯁꯤꯡ ꯂꯩꯇ꯭ꯔꯗꯤ ꯂꯩꯕ ꯅꯨꯡꯉꯥꯏꯇꯦꯀꯣ
ꯍꯣꯏ
ꯑꯗꯨꯅꯤ ꯑꯗꯨꯒꯤ ꯑꯁ ꯆꯠꯄꯁꯨ ꯇꯜꯂꯦ ꯎꯝ ꯅꯪꯗꯤ ꯅꯣꯏ ꯈꯨꯟ ꯆꯠꯅꯤꯡꯗ꯭ꯔꯣ
ꯆꯠꯅꯤꯡꯉꯦ ꯎꯄꯥꯏ ꯂꯥꯏꯇ‌ꯦ
ꯀꯔꯤꯒꯤ ꯅꯪ ꯀ꯭ꯂꯥꯁꯁꯨ ꯇꯧꯗ꯭ꯔꯗꯤ ꯆꯠꯄ ꯌꯥꯕꯅꯤꯗ ꯅꯪꯁꯨ
ꯀꯤꯌ‌ꯦ ꯆꯠꯀꯗꯕꯗꯨ ꯐꯥꯈꯔꯗꯤ ꯂ‌ꯣꯏꯔ‌ꯦ
ꯐꯥꯔꯗꯤ ꯐꯥꯔꯦ ꯀꯔꯤꯅꯣ ꯑꯁ ꯑꯗꯨꯒꯨꯝꯕꯒ ꯄꯤꯌꯨ ꯁꯨꯔꯤ ꯑꯃ ꯄꯨꯔꯒ ꯆꯠꯂꯣ ꯑꯁꯪꯐꯧ ꯐꯥꯕ ꯃꯤꯁꯤꯡꯗꯣ ꯅꯪ
ꯎ
ꯅꯪꯒꯤ ꯁꯦꯞꯇꯤ ꯑꯣꯏꯅꯕ ꯅꯪꯒꯤ ꯄ꯭ꯔꯣꯇꯦꯛꯁꯟ ꯉꯁꯤꯗꯤ ꯅꯨꯡꯉꯥꯏꯌꯦ ꯉꯁꯤꯗꯤ ꯈꯔ ꯅꯣꯡ ꯇꯥꯕꯒꯤ ꯌꯥꯝ ꯁꯥꯕ ꯑꯣꯏꯗꯦ
ꯑꯥ
ꯉꯁꯤꯗꯤ ꯌꯥꯝ ꯅꯨꯡꯉꯥꯏ ꯅꯨꯡꯇꯤꯒꯤ ꯁꯨꯃꯥꯏꯅ ꯇꯧꯔꯗꯤ ꯐꯅꯤꯗ ꯍꯟꯗꯛꯁꯦ ꯌꯥꯝ ꯁꯥꯏꯕ ꯂꯩꯕ ꯉꯝꯗ꯭ꯔꯦ
ꯎꯝ ꯂꯥꯏ ꯈꯨꯔꯨꯝꯃꯨ ꯅꯣꯡ ꯇꯥꯅꯕ ꯑꯗꯨꯗꯤ
ꯤꯡꯁꯤ ꯇꯥꯕꯅꯦ ꯑꯗꯨꯒꯤ ꯂꯩꯕ ꯅꯨꯡꯉꯥꯏꯔꯦ ꯑꯗꯣ ꯑꯩꯗꯤ ꯈꯨꯟꯗ ꯂꯩꯕꯅꯤꯅ ꯎ ꯋꯥꯒꯨꯝꯕ ꯈꯔ ꯂꯩꯕꯤ ꯈꯔ ꯏꯪꯉꯤꯅꯦ ꯅꯪꯗꯤ ꯌꯥꯝ ꯁꯥꯔꯝꯒꯅꯤꯀꯣ ꯕꯖꯥꯔꯗ
ꯎꯝ ꯔꯨꯝ ꯃꯄꯥꯟꯒꯤꯁꯨ ꯊꯣꯛꯄꯁꯨ ꯉꯝ